ꯎꯝ ꯍꯜꯂꯣ
ꯍꯜꯂꯣ
ꯑ ꯍꯜꯂꯣ ꯇꯥꯏ ꯇꯥꯏ
ꯇꯥꯏ ꯀꯣ
ꯑꯩ
ꯎꯝ ꯀꯗꯥꯏꯅꯣ
ꯑꯩ ꯁꯔꯦ ꯀꯩꯗꯧꯔꯤꯒꯦ
ꯅꯪꯒꯤ ꯑꯩꯒꯤꯗꯔ ꯆꯞꯄꯦ ꯑꯩꯁꯨ ꯑꯗꯨꯝ ꯆꯥꯛ ꯆꯥꯕ ꯂꯣꯏꯔꯒ ꯂꯩ ꯐꯝꯃꯤ ꯎꯝ
ꯑꯣ ꯀꯔꯤ ꯃꯊꯦꯜ ꯆꯁꯤ
ꯁꯤꯖꯤ ꯗꯜ ꯆꯥꯏ
ꯍꯣꯢꯅ ꯑꯦ ꯄꯊꯁꯥꯏ
ꯀꯩꯕ ꯑꯣ ꯐꯥꯏ ꯐꯥꯏ ꯍ ꯍ ꯎꯝ ꯈꯪꯉꯤ ꯈꯪꯉꯤ
ꯎꯝ
ꯑꯣ
ꯁ
ꯎꯝ ꯑꯗꯣ ꯅꯪꯒꯤ ꯅꯦꯠꯋꯥꯔꯛꯅꯔ ꯆꯞꯄꯦ ꯈꯔ ꯎꯝ
ꯁꯦꯡꯅ ꯇꯥꯏ
ꯑꯣ ꯑꯩꯉꯣꯟꯗꯗꯤ ꯈꯔꯗꯤ ꯆꯞꯄꯦ ꯃꯤ ꯑꯃꯕꯨ
ꯑꯣ
ꯄꯥꯎ ꯐꯥꯎꯅꯕꯗꯗꯤ ꯑꯗꯨꯝꯥꯏꯅ ꯇꯧꯗꯦꯕꯀꯣ ꯑꯗꯨꯗꯤ ꯅꯉꯣꯟꯗꯒꯤ ꯑꯣꯏꯔꯝꯅꯦ ꯎꯝ ꯍꯧꯖꯤꯛꯇꯤ ꯇꯥꯏ ꯎꯝ ꯁꯤꯗꯤ ꯑꯗꯨꯝ ꯌꯨꯝꯗ ꯂꯩꯏꯗ
ꯑ
ꯅꯪꯒꯤ ꯑꯣ꯫
ꯅꯨꯡꯁꯥ ꯁꯥꯃꯟꯕꯒꯤ ꯃꯄꯥꯟ ꯊꯣꯛꯇꯕꯤꯗ ꯂꯩꯌꯦ꯫
ꯑꯣ ꯀꯩꯗ ꯂꯩꯒꯦ꯫ ꯃꯄꯥꯟ ꯑꯥ ꯀꯩꯅꯣ꯫
ꯑꯩ ꯆꯤꯡꯗ ꯂꯩꯌꯦꯅꯦ ꯑꯩꯗꯤ ꯆꯤꯡꯗ ꯂꯩꯌꯦ ꯍꯣꯏ꯫
ꯑ
ꯀꯪ ꯃꯌꯦ
ꯎꯝ ꯍꯣꯏ
ꯑꯣ ꯀꯔꯤ ꯍꯣꯠꯅꯔꯤꯒꯦ ꯅꯪꯕꯨꯣ
ꯀꯔꯤꯁꯨ ꯍꯣꯠꯅꯗꯦꯗ ꯑꯗꯨꯝ ꯆꯨꯝꯅ ꯂꯩꯕꯅꯤ
ꯅꯪ ꯏꯃꯨꯡ ꯂꯩꯕ꯭ꯔ ꯀꯃꯥꯏꯅ ꯇꯧꯕ꯭ꯔꯥ
ꯔꯦꯟꯇ ꯂꯩ
ꯑꯗꯨ ꯅꯪ ꯀꯣꯂ ꯇꯝ ꯃꯅꯤꯅ ꯑꯗꯨꯗꯤ
ꯑ ꯇꯝꯕ ꯂꯣꯏꯔꯦ ꯂꯣꯏꯃꯛ ꯑꯩ ꯏꯅꯥꯎꯅꯨꯄꯤꯕꯨ ꯑꯗꯨꯝ ꯑꯩ ꯏꯅꯥꯎꯅꯨꯄꯤꯒ ꯑꯗꯨꯝ ꯂꯩꯕꯅꯦ꯫
ꯑ ꯃꯥꯗꯤ ꯂꯥꯏꯔꯤꯛ ꯇꯝꯃꯤꯕ꯭ꯔꯣ꯫
ꯎꯝ ꯍꯣꯏ꯫
ꯎꯝ
ꯗ ꯉꯁꯤꯗꯤ ꯑ ꯁꯦꯃꯤ ꯐꯥꯏꯅꯦꯜꯅꯤꯅ ꯐꯨꯠꯕꯣꯜ ꯌꯦꯡꯒꯗ꯭ꯔꯥ꯫
ꯉꯁꯤ ꯌꯦꯡꯉꯔꯣꯏ꯫
ꯎꯝ
ꯎꯝ ꯉꯁꯤꯁꯦ ꯃꯩ ꯂꯥꯛꯇꯕꯀꯣ ꯃꯩ ꯂꯥꯛꯇꯕ꯫
ꯑꯣ
ꯃꯩꯁꯨ ꯅꯣꯡꯗꯤ ꯆꯨꯗꯦ꯫ ꯅꯪ ꯅ ꯎ ꯃꯥꯏꯁꯨ ꯈꯪꯗꯦ ꯉꯥꯏꯍꯥꯛ ꯂꯥꯛꯑꯒ ꯃꯣꯠꯄ ꯂꯥꯛꯑꯒ ꯃꯣꯠꯄꯀꯣ꯫ ꯔꯤꯒꯨꯂꯔ ꯆꯥꯡ ꯅꯥꯏꯗꯕ꯫
ꯑꯣ꯫
ꯍꯧꯖꯤꯛꯁꯨ ꯃꯩ ꯂꯥꯛꯇꯦ ꯑꯗꯨꯕꯨ ꯏꯟꯚꯔꯇꯔ ꯁꯤꯖꯤꯜꯂꯤ ꯍꯧꯖꯤꯛ꯫
ꯎꯝ꯫
ꯏꯟꯚꯇꯔ ꯊꯥꯜꯂꯤꯌꯦ꯫
ꯑꯣ꯫ ꯅꯣꯡ ꯌꯥꯝ ꯀꯟꯅ ꯆꯨꯋꯦ ꯍꯥꯏꯕ ꯇꯥꯏꯅꯦ꯫ ꯑꯥ ꯑꯗꯨꯗꯤ꯫
ꯑꯣ ꯑꯩꯈꯣꯏꯗꯤ ꯉꯔꯥꯡꯁꯨ ꯐꯩ꯫ ꯉꯁꯤꯁꯨ ꯅꯣꯡ ꯉꯔꯥꯡꯁꯨ ꯅꯨꯡꯁꯥ ꯀꯟꯅꯁꯨ ꯍꯧꯖꯤꯛ ꯀꯟꯅ ꯁꯥꯏ
ꯑꯣ
ꯑꯗꯣ ꯅꯪꯗꯤ ꯊꯕꯛ ꯇꯧꯔꯒ ꯂꯩꯕ꯭ꯔꯥ
ꯊꯕꯛꯇꯧꯔ ꯂꯩꯌꯦ꯫
ꯑꯣ꯫
ꯅꯨꯡꯉꯥꯏꯔꯦꯅꯦ꯫
ꯅꯨꯡꯉꯥꯏ ꯍꯥꯏ ꯁꯤꯔꯥ ꯅꯨꯡꯉꯥꯏꯇꯦ ꯍꯥꯏꯁꯤꯔꯥ ꯈꯪꯗꯦ꯫
ꯋꯥꯔꯤ ꯂꯤꯕꯤꯔꯣ ꯑꯗꯨꯅ
ꯅꯪꯅ ꯂꯩꯔꯣ ꯉꯁꯤꯗꯤ
ꯂꯩꯅꯤꯡꯉꯥꯏ ꯂꯩꯇ꯭ꯔꯦꯅꯦ
ꯅꯪ ꯁꯍꯤ ꯀꯌꯥ ꯁꯔꯦ
ꯌꯥꯝ ꯑꯍꯥꯟ ꯑꯣꯏꯔꯦꯗ ꯅꯪꯦ ꯌꯨꯝ ꯄꯥꯟꯈ꯭ꯔꯕ꯭ꯔꯣ꯫
ꯄꯥꯟꯗꯔꯤꯗ꯫
ꯅꯨꯄꯤ ꯊꯤꯔꯕ꯭ꯔꯕ ꯍꯥ
ꯇ꯭ꯋꯦꯟꯇꯤ ꯁꯦꯚꯟꯅꯦ꯫
ꯎꯝ ꯍ ꯑ ꯐꯖꯅ ꯇꯥꯗ꯭ꯔꯦ ꯑꯃꯔꯛ ꯍꯥꯏꯔꯛꯑꯣ
ꯅꯪꯁꯦ ꯇ꯭ꯋꯦꯟꯇꯤ ꯁꯚꯦꯟ ꯇꯨ ꯊꯥꯔꯇꯤ ꯃꯅꯨꯡꯗ ꯂꯩꯒꯗꯧ ꯃꯥꯜꯂꯦꯕ ꯅꯪꯁꯦ
ꯅꯪ ꯅꯍꯥꯟꯅ ꯍꯥꯏꯕꯗ ꯈꯤꯇꯪ ꯑꯗꯨꯗꯒꯤ ꯆꯍꯤ ꯑꯃ ꯍꯟ
ꯑꯣ
ꯅꯪꯗꯤ
ꯑꯩꯗꯤ ꯄꯥꯈꯪ ꯁꯔꯤꯅꯤꯗ ꯑꯩꯗꯤ
ꯀꯨꯟꯊ꯭ꯔꯥ ꯍꯦꯟꯈ꯭ꯔꯕ꯭ꯔꯥ
ꯈꯣꯏꯗꯤ ꯄꯥꯈꯪ ꯁꯔꯤꯅꯦ
ꯑꯗꯣ ꯀꯨꯟꯊ꯭ꯔꯥ ꯍꯦꯟꯈ꯭ꯔꯕ꯭ꯔꯕ ꯑꯣ ꯁꯥꯔꯤ ꯀꯧꯗꯦꯗ ꯅꯨꯄꯤꯁꯤꯡꯁꯨ ꯑꯗꯨꯝ ꯀꯨꯟꯊ꯭ꯔꯥ ꯍꯦꯜꯂꯒ ꯎꯝ ꯌꯨꯝ ꯄꯥꯟꯗꯕꯤꯗ ꯂꯩꯌꯦꯗꯅ
ꯎꯝ ꯑꯩꯒꯤ ꯈꯣꯟ ꯍꯦꯛ ꯇꯥꯗ ꯅꯪ ꯈꯪ ꯈꯪꯅꯕꯅꯤꯗ
ꯎꯝ
ꯃꯤ ꯃꯤ ꯈꯣꯟꯖꯦꯜꯁꯦ
ꯑꯥ
ꯍꯦꯛ ꯇꯥꯗꯅ ꯃꯁꯤꯟ ꯃꯤ
ꯂꯩꯔꯝꯒꯗꯕ ꯃꯤ ꯃꯥꯜꯂꯦ ꯍꯥꯏꯕꯗꯨ ꯑꯗꯨꯝ ꯍꯦꯛ ꯍꯦꯛꯇ ꯈꯪꯕꯅꯦꯕ
ꯅꯪꯕꯨꯔꯥ ꯇꯥꯕꯔꯣ
ꯑꯩꯅ ꯑꯗꯨꯝ ꯈꯨꯡꯉꯦ ꯍꯥꯏꯕꯅꯤꯗ
ꯃꯤꯒꯤ ꯈꯨꯟꯖꯦꯟꯗꯣ ꯃꯤꯒꯤ ꯃꯈꯣꯟ ꯃꯤꯒꯤ ꯃꯈꯣꯟꯗꯣ ꯍꯦꯛ ꯇꯥꯕꯗ ꯆꯍꯤ ꯁꯨꯛꯅꯤ ꯑꯦ ꯑꯣꯏꯔꯝꯒꯗꯣꯏ ꯃꯥꯜꯂꯦ ꯍꯥꯏꯗꯨꯝ ꯈꯪꯉꯦꯕ ꯑꯦꯛꯖꯦꯛ ꯍꯥꯏꯕꯗꯤ
ꯌꯥꯝ ꯍꯥꯏꯌꯦꯅ ꯅꯪꯗꯤ
ꯑꯦꯛꯖꯦꯛ ꯑꯦꯛꯖꯦꯛ ꯃꯛꯀꯔ ꯅꯠꯇ꯭ꯔꯁꯨꯀꯣ
ꯍꯣꯏ
ꯑꯦꯛꯖꯦꯛ ꯑꯃꯗꯁꯨ ꯑꯗꯨꯝ ꯆꯥꯎꯔꯛꯄꯗꯤ ꯑꯗꯨꯝ ꯈꯪꯉꯦ ꯍꯥꯏꯕꯅꯤ
ꯎꯝ ꯎꯝ ꯌꯥꯝ ꯍꯩꯀꯣ ꯃꯕꯨꯅꯦ ꯄꯨꯡ ꯀꯌꯥꯗ ꯑꯗꯨꯗꯤ ꯇꯨꯝꯃꯨꯒꯦ ꯅꯪꯗꯤ
ꯑ
ꯄꯨꯡꯁꯦ ꯀꯣꯜꯒ ꯇꯧꯔꯛꯀꯦꯅꯦ
ꯀꯩꯌꯦꯕ
ꯀꯣꯜ ꯈꯔ ꯇꯧꯈꯤꯅꯦꯕ
ꯑꯣ ꯑꯣ
ꯃꯤꯒ ꯋꯥꯔꯤ ꯈꯔ ꯁꯥꯈꯤꯒꯦ
ꯑꯣ ꯃꯤꯒ ꯍꯥꯏꯕꯗꯤ ꯅꯪꯒꯤ ꯑꯃꯗꯨꯔꯣ
ꯑꯃꯒꯤ ꯂꯩꯩꯇꯦ ꯑꯈꯣꯏꯗꯤ
ꯑꯃ ꯂꯩꯇꯦ ꯑꯣ ꯑꯅꯤ ꯑꯍꯨꯝ
ꯃꯈꯣꯜꯖꯦ ꯐꯖꯅ ꯇꯥꯗ꯭ꯔꯦ
ꯅꯪꯗꯤ ꯑꯃ ꯂꯩ ꯑꯃꯗꯣ ꯂꯩꯔꯕꯣ
ꯑꯁ ꯑꯃꯁꯨ ꯂꯩꯇꯦ ꯑꯅꯤꯁꯨ ꯂꯩꯇꯦ
ꯎꯝ ꯎꯝ ꯍꯅꯨꯕꯤ ꯑꯣꯟꯒꯅꯤꯀꯣ ꯅꯪ
ꯎꯝ ꯑꯣꯟ ꯑꯣꯟꯗꯧꯔꯤꯦ
ꯎꯝ
ꯑꯗꯣ ꯍꯌꯦꯡ ꯍꯌꯦꯡꯁꯨ ꯊꯕꯛ ꯆꯠꯀꯗ꯭ꯔꯥ
ꯍꯌꯦꯡꯁꯦ
ꯎꯝ ꯎꯝ ꯁꯨꯇꯤ ꯂꯩꯕ꯭ꯔꯥ ꯀꯪꯅꯦ ꯍꯥꯏꯌꯦꯅꯦ ꯍꯌꯦꯡꯗꯣ
ꯍꯌꯦꯡꯂꯕ
ꯑꯥ ꯑꯗꯣ ꯅꯣꯏꯖꯨ ꯁꯨꯇꯤ ꯂꯩꯕ꯭ꯔꯥꯅ
ꯑꯩꯗꯤ ꯑꯗꯨꯝ ꯁꯨꯇꯤ ꯑꯗꯨꯝ ꯂꯩꯌꯦ
ꯑꯣ
ꯑꯩꯗꯤ ꯁꯨꯇꯤꯁꯨ ꯑꯗꯨꯝ ꯂꯩ ꯍꯥꯏꯔꯅꯤ ꯑꯩꯁꯨ ꯈꯪꯗꯦꯗ ꯊꯕꯛꯁꯦ ꯃꯔꯛ ꯃꯔꯛꯇ ꯑꯗꯨꯝ ꯄꯪꯂꯩꯗ ꯂꯩꯌꯦꯕ
ꯎꯥ ꯌꯨꯝꯗ ꯂꯩꯕ ꯅꯨꯡꯉꯥꯏꯕ꯭ꯔꯥ
ꯌꯨꯝꯗ ꯂꯩꯔꯤ ꯅꯨꯡꯉꯥꯏꯌꯦ ꯁꯥ ꯁꯁꯨ ꯁꯥꯗꯦ ꯏꯪꯁꯨ ꯏꯪꯅꯦꯦ ꯅꯅꯨꯡꯉꯥꯏ
ꯎꯝꯝ ꯎꯝ
ꯍꯧꯖꯤꯛꯁꯦ ꯑꯗꯨꯝ ꯉꯥꯏꯅ ꯂꯩꯌꯦ
ꯎ ꯍꯦ
ꯅꯪꯗꯤ ꯌꯥꯝ ꯁꯥꯔꯝꯕꯅꯤꯅ
ꯑꯗꯨꯗ ꯑꯗꯨꯝ ꯌꯨꯝꯗ ꯂꯩꯕꯒꯤ ꯑꯩꯈꯣꯏꯁꯨ ꯎꯟꯁꯥ ꯁꯥꯏꯕꯁꯨ ꯈꯪꯗꯦ
ꯎꯝ ꯅꯪ ꯀꯣꯏꯅꯕ ꯂꯩꯇ꯭꯭ꯔꯔꯤ ꯍꯥꯏꯔꯣ
ꯍꯣꯏ ꯂꯩꯇꯦ
ꯑꯗꯨ ꯅꯪꯉꯣꯟꯗ ꯅꯪꯉꯣꯟꯗ ꯄꯥꯝꯃꯦ ꯍꯥꯏꯔꯛꯄ ꯃꯤꯗꯤ ꯂꯩꯔꯕꯣ
ꯀꯗꯣ ꯗꯤ ꯂꯩ ꯗꯤ ꯂꯩꯌꯦ
ꯎꯝ ꯎꯝ
ꯅꯨꯄꯤ ꯑꯣꯏꯕꯅꯤꯅꯀ
ꯎꯝ ꯅꯨꯄꯥ ꯀꯌꯥꯗꯤ ꯍꯥꯏꯔꯛꯀꯦ ꯅꯪꯉꯣꯟꯗ
ꯑ ꯁꯖꯣ ꯀꯨꯝꯃꯗꯒꯤ ꯑꯗꯨꯒꯕꯗꯤ ꯍꯩꯗ꯭ꯔꯁꯨ ꯌꯥꯏꯗ
ꯑꯩꯅ ꯑꯩꯅ ꯍꯥꯏꯅꯤꯡꯕ ꯑꯩꯅ ꯍꯥꯏꯅꯤꯡꯕꯗꯤꯀꯣ
ꯎꯝ
ꯑꯗꯨ ꯃꯔꯛꯇ ꯌꯥꯝ ꯒ꯭ꯌꯥꯟ ꯇꯥꯕꯀꯣ ꯌꯥꯝ ꯒ꯭ꯌꯥꯟ ꯇꯥꯕ ꯌꯥꯝꯅ ꯏꯁꯣꯔ ꯈꯪꯕ ꯃꯤꯗꯨ ꯆꯨꯁ ꯇꯧ ꯍꯥꯏꯕꯅꯤꯅꯦ
ꯑꯥ
ꯅꯉꯣꯟꯗ ꯌꯥꯝ ꯃꯤ ꯌꯥꯝ ꯍꯥꯏꯔꯛꯄ ꯃꯁꯤꯡꯗ ꯑꯗꯨ ꯃꯔꯛꯇ ꯏꯅꯥꯛ ꯈꯨꯣꯟꯕꯁꯨ ꯐꯩꯀꯣ ꯏꯅꯥꯛ ꯈꯨꯟꯕꯁꯨ ꯐꯩ ꯃꯁꯛ ꯃꯁꯛ ꯐꯖꯕꯁꯨ ꯐꯩ ꯑꯗꯨ ꯑꯣꯏꯔꯁꯨ ꯌꯥꯝꯌꯥ ꯇ ꯍꯥꯏ ꯂꯩꯥꯏꯅ
ꯎꯝ ꯍꯧꯖꯤꯛꯀꯥꯟꯁꯤꯗꯤ ꯅꯨꯄꯥꯁꯤꯡꯒꯟ ꯇꯥꯕ ꯂꯩꯇ꯭ꯔꯦꯗ ꯌꯦꯡꯕ ꯀꯥꯟꯗ ꯔꯦꯌꯔ ꯏꯁꯄꯤꯁꯤꯁ ꯑꯣꯏꯔꯦ
ꯍ
ꯅꯨꯄꯤꯁꯤꯡꯁꯨ ꯑꯗꯨꯝ ꯑꯣꯏꯔꯦ ꯍꯥꯏꯅꯤ
ꯑ ꯑꯗꯨꯃꯥꯏ ꯍꯥꯏꯕꯁꯨ ꯌꯥꯏ ꯍꯣꯏ
ꯏꯁꯄꯤꯁꯤꯡꯁꯨ ꯔꯦꯌꯔ ꯏꯁ ꯄꯦꯁꯤꯁ ꯑꯣꯏꯔꯦ ꯍꯥꯏ ꯍꯧꯖꯤꯛꯀ ꯒ꯭ꯌꯥꯟꯥꯁꯤꯡꯁꯦ
ꯎꯝ ꯏꯕ ꯐꯪꯗ꯭ꯔꯦ ꯀꯩ ꯏꯟꯁꯥꯡ ꯆꯥꯏꯕ ꯉꯁꯤꯁꯦ
ꯎ
ꯀꯩꯕ ꯃꯥ